ꯍꯜꯂꯣ ꯁꯥꯂꯝ ꯃꯥꯂꯤꯝ
ꯍꯜꯂꯣ ꯍꯜꯂꯣ
ꯁꯂꯥꯝ ꯃꯥꯂꯤꯀꯨꯝ
ꯍꯜꯂꯣ
ꯇꯥꯗꯔꯣ
ꯇꯥꯔꯕꯣ
ꯇꯥꯔꯕꯣ ꯇꯥꯔꯕꯣ
ꯀꯔꯤꯝ ꯇꯥꯗꯦꯅꯦ ꯇꯥꯗꯔꯣ ꯑ ꯇꯥꯔꯦ ꯇꯥꯔꯦ
ꯁꯂꯥꯝ ꯃꯥꯂꯤꯀꯨꯝ
ꯎꯝ ꯃꯌꯥꯡ ꯌꯥꯔꯦ ꯌꯥꯔꯦ ꯑꯁ ꯋꯥ ꯇꯣꯄꯤꯛ ꯑꯃ ꯉꯥꯡꯉꯛꯎꯁꯦ ꯑꯩ ꯉꯥꯛꯇꯥ ꯄꯣꯊꯥꯒꯦ ꯑꯩ ꯃꯊꯥ ꯁ꯭ꯥꯏꯈꯣ ꯀꯣꯜ ꯇꯧ ꯌꯥꯗꯕꯒꯤ ꯑꯁ ꯑꯩꯗꯤ ꯃꯁꯤ ꯄꯨꯡ ꯇꯔꯥ ꯃꯈꯥꯏ ꯇꯔꯥꯥ ꯃꯥꯊꯣꯏꯕꯥꯎ
ꯒꯨꯝ ꯁꯂꯥꯝ
ꯇꯔꯥꯃꯊꯣꯏ ꯇꯥꯗ꯭ꯔꯤꯀꯥꯟꯗ ꯈꯔ ꯑꯥ ꯂꯣꯏꯁꯤꯜꯂꯒꯦ ꯇꯧꯕꯅꯦ ꯋꯥ ꯋꯥ ꯋꯥꯅ ꯈꯥꯡꯉꯦ ꯑꯩ ꯈꯥꯡꯉꯦ ꯑꯩ
ꯅꯪ ꯅꯗꯥꯎ ꯂꯩꯇꯕꯩꯅꯤ ꯌꯥꯗ꯭ꯔꯤꯗꯣ ꯈꯪꯉꯦꯗꯅꯥ
ꯍꯌꯦꯡ ꯑꯌꯨꯛ ꯇꯧꯖꯤꯔꯣ ꯑꯩꯒꯤꯗꯣ
ꯑꯩꯅ ꯍꯥꯏꯔꯦ ꯑꯩꯅ ꯍꯥꯏꯕꯗꯣ ꯈꯔ ꯂꯧꯋꯣꯃꯤ ꯁꯤ ꯂꯣꯏꯔꯒ ꯇꯧꯔꯛꯄꯗꯣ ꯌꯥꯔꯅꯤ ꯑꯉꯥꯎꯕ
ꯍꯣꯏꯅꯦ ꯌꯥ ꯇꯧꯔꯛꯑꯒ ꯇꯧꯔꯛꯑꯅꯤ ꯑꯩꯅꯥ ꯑꯦ
ꯁꯤ ꯂꯣꯏꯔꯒ ꯑꯩꯉꯣꯟꯗ ꯇꯧꯔꯛꯄ ꯌꯥꯔꯅꯤ ꯑꯗꯨꯒ ꯍꯣꯔꯦꯟ ꯑꯩꯅ ꯍꯥꯏꯕꯗꯣ ꯑꯗꯨ ꯀꯥꯟꯅ ꯇꯧꯔꯛꯑꯣ ꯃꯤ ꯑꯃ
ꯎꯝ ꯍꯣꯏ ꯇꯨꯞꯅꯤꯡꯕ ꯉꯥꯎꯕꯅꯥ ꯏꯁꯥꯁꯦ
ꯉꯥꯁꯤ ꯄꯨꯡ ꯇꯔꯥꯃꯥꯊꯣꯏ ꯇꯥꯔꯅꯤ ꯑꯩꯗꯤ ꯇꯧꯔꯛꯄꯗ ꯄꯨꯡ ꯇꯔꯥꯃꯥꯊꯣꯏ ꯃꯤꯅꯤꯠ ꯑꯃ ꯑꯅꯤ ꯑꯗꯨꯃꯥꯏꯅ ꯆꯠꯂꯅꯤ ꯑꯗꯨꯗꯣ ꯂꯣꯏꯔꯛ-
ꯏ ꯀꯥꯏꯀꯣ ꯈꯣꯏꯗꯧ
ꯋꯥ ꯑꯩ ꯋꯥ ꯉꯥꯡꯉꯁꯨ ꯌꯥꯏ ꯉꯥꯡꯗ꯭ꯔꯁꯨ ꯌꯥꯏ ꯑꯩꯒꯤꯗꯤ ꯀꯣꯜ ꯃꯁꯤꯡ ꯁꯨꯈ꯭ꯔꯕꯅꯦ ꯅꯪꯒꯤ ꯈꯜꯂꯒ ꯁꯨꯝ ꯄꯥꯏ ꯂꯩꯕꯩꯋꯥꯅꯦ ꯃꯤꯅꯤꯠ ꯇꯔꯥꯁꯦ
ꯅꯪꯒꯤ ꯇ꯭ꯔꯥꯟꯀꯔ꯭ꯤꯞꯁꯟ ꯍꯥꯞꯄꯟꯈꯤꯕ ꯑꯩ ꯄꯩꯁꯥ ꯑꯩꯉꯣꯟꯗꯒꯤ ꯄꯩꯁꯥ ꯈꯔꯥ ꯂꯥꯛꯇꯧꯅꯤꯅꯦ
ꯀꯔꯤ
ꯑꯈꯣꯏ ꯏꯚꯕꯥꯏꯒꯤꯁꯨ ꯃꯥꯏꯁꯨ ꯃꯥꯏꯁꯨ ꯇ꯭ꯔꯥꯟꯁꯟ ꯍꯥꯞꯄꯛꯑꯗꯤ ꯑꯩꯁꯨ ꯄꯩꯁꯥ ꯂꯥꯛꯇꯣꯏꯅꯤ ꯅꯉꯣꯟꯗ ꯊꯕ ꯅꯪ ꯄꯩꯁꯥ ꯈꯔꯥ ꯂꯥꯛꯇꯣꯏꯅꯤ
ꯑꯩꯒꯤꯗꯤ ꯑꯩꯗꯤ ꯑꯗꯨꯗꯤ ꯄꯩꯁꯥ ꯌꯥꯎꯔꯛꯑꯣꯏꯃꯤ ꯅꯪꯕꯣ ꯚꯥꯏ
ꯍꯣꯏꯃꯤ ꯑꯗꯨ ꯋꯥꯂꯦꯠꯇꯣ ꯂꯥꯛꯁꯥꯅꯣꯃꯤ ꯂꯥꯛꯑꯗꯤ ꯄꯩꯁꯥ
ꯑꯗꯨꯗ ꯑꯗꯨꯗꯤ ꯆꯞ ꯑꯗꯨꯗꯤ ꯆꯞ ꯑꯗꯨꯗꯤ ꯑꯗꯨꯗꯤ ꯑꯗꯨꯗꯤ ꯆꯞ ꯃꯥꯟꯅꯗ꯭ꯔꯣ
ꯅꯪꯉꯣꯟꯗꯩ ꯈꯔ ꯑꯃ ꯂꯥꯛꯑꯅꯤ ꯑꯩꯒꯤ ꯈꯔ ꯑꯃ ꯂꯥꯛꯆꯔꯅꯤ
ꯑꯥꯏ ꯑꯗꯨꯗꯤ ꯑꯩ ꯑꯩꯖꯨ ꯑꯗꯨꯗꯤ ꯑꯗꯨꯗꯤ ꯆꯞ ꯃꯥꯟꯅꯗꯥ ꯑꯩꯒ ꯈꯔ ꯑꯃ ꯂꯥꯛꯆꯔꯅꯤ ꯅꯉꯣꯟꯗꯩꯩ ꯈꯔ ꯑꯃ ꯂꯥꯛꯆꯔꯅꯤ ꯑꯗꯒꯤ ꯀꯅꯥ ꯀꯅꯥ ꯑꯩꯅ ꯇꯧꯈꯤꯕ ꯃꯌꯥꯝ ꯑꯩꯅ ꯇꯧꯈꯤꯕ ꯃꯌꯥꯝꯗꯨꯗꯒꯤ ꯈꯔ ꯑꯃ ꯂꯥꯛꯑꯅꯤ ꯅꯪꯗꯤ ꯅꯪꯅ ꯍꯦꯟꯅ ꯐꯪꯉꯅꯤꯅꯦ ꯑꯩꯉꯣꯟꯗꯒꯤ ꯏꯕꯣ
ꯑꯦ ꯑꯦ ꯑꯦ ꯑꯦ ꯅꯪꯒꯤꯁꯨ ꯂꯥꯛꯅꯤ ꯅꯪꯒꯤꯁꯨ ꯑꯗꯩ ꯃꯌꯥꯥꯗꯨꯗꯥ
ꯏꯁ ꯀꯥꯏ ꯂꯥꯛꯒꯦ ꯃꯥꯅ ꯑꯩꯉꯣꯟꯗ ꯇꯧꯁꯨ ꯇꯧꯔꯛꯇꯅ ꯀꯣꯜ
ꯍꯣꯏꯅꯦ ꯑꯁ ꯑꯩ ꯌꯥꯝ ꯁꯣꯏꯈ꯭ꯔꯦ ꯅꯪꯗꯥꯅ ꯑꯅꯝꯕꯅꯤ ꯀꯩꯅꯣ ꯁꯥꯟꯅꯩꯖꯦ ꯑꯩꯒ ꯑꯃ ꯑꯃ ꯁꯥꯟꯅ ꯃꯥꯒ ꯁꯥꯟꯅꯕꯗꯤ ꯀꯣꯜ ꯑꯅꯤ ꯑꯍꯨꯝꯂꯥ ꯈꯤꯇ ꯁꯥꯟꯅꯩꯌꯦ ꯑꯇꯩꯗꯤ
ꯅꯪ ꯀꯣꯜ ꯃꯌꯥꯝꯗꯣ ꯀꯣꯜ ꯃꯌꯥꯝꯗꯣ ꯑꯩꯒ ꯂꯣꯏ ꯐꯨꯒꯠꯂꯤꯔꯣ ꯍꯥꯏꯖꯦ ꯅꯪ ꯀꯣꯜ
ꯀꯨꯜ ꯇꯔꯥꯃꯨꯛ ꯅꯪ ꯐꯨꯒꯠꯂꯤꯁꯦ ꯌꯦꯡꯉꯣ ꯅꯪꯗ ꯑꯩ ꯅꯪ ꯍꯧꯖꯤꯛ ꯑꯣꯏꯗꯕꯅꯤꯅꯦꯕꯣ ꯑꯃꯗꯨꯗꯤ
ꯀꯣ ꯇꯔꯥ ꯀꯣꯜ ꯇꯔꯥꯉꯥꯃꯨꯛ ꯑꯩꯒ ꯁꯥꯟꯅꯔꯕ ꯑꯣꯃꯥꯒꯣꯠ
ꯏꯁ ꯑꯣꯃꯥꯥꯏꯔꯣꯠ ꯀꯥꯏ ꯀꯣꯜ ꯀꯣꯜ ꯇ꯭ꯔꯥꯝ ꯑꯥ ꯀꯣꯜ ꯇꯔꯥ꯭ꯝꯄꯥꯟ ꯁꯨꯕꯁꯦ ꯀꯣꯜ ꯃꯉꯥꯗ ꯀꯣꯜ ꯊꯥꯔꯇꯤꯟꯅꯦꯕ ꯁꯥꯟꯅꯩꯖꯦ
ꯏꯁ ꯅꯠꯇꯦ ꯀꯣꯟ ꯃꯉꯥ ꯑꯃ ꯀꯣꯜ ꯃꯉꯥ ꯑꯃ ꯔꯤꯖꯦꯛ ꯆꯠꯈ꯭ꯔꯦꯀꯣ ꯍꯧꯖꯤꯛ ꯀꯣꯜ ꯀꯌꯥ ꯁꯨꯔꯒꯦ ꯀꯣꯜ ꯇꯔꯥꯒ ꯅꯤꯄꯥꯟ ꯁꯥꯟꯅꯕꯗ
ꯊꯥꯔꯇꯤꯟ ꯂꯩꯍꯧꯔꯤ
ꯍꯧꯖꯤꯛ ꯅꯠꯇꯤꯌꯦ ꯃꯉꯥ ꯑꯗꯨ ꯅꯥ ꯄꯨꯂꯞꯅ ꯑꯗꯣ ꯔꯤꯖꯦꯛ ꯆꯠꯄꯗꯣ ꯁꯥꯗꯕꯤꯗ ꯑꯩꯇꯤꯟ ꯁꯨꯔꯦ ꯍꯥꯏꯕ ꯅꯠꯇ꯭ꯔꯣ
ꯑꯦꯇꯤꯟ ꯑꯦꯇꯤꯟ ꯑꯦꯇꯤꯟ
ꯎꯝ ꯑꯩꯇꯤꯟ ꯁꯨꯔꯦꯕ ꯑꯗꯨꯗꯤ ꯑꯩꯇꯤꯟꯗꯣ ꯑꯩꯉꯣꯟ ꯃꯉꯥ ꯑꯃ ꯔꯤꯖꯦꯛ ꯆꯠꯈ꯭ꯔꯕ ꯑꯗꯨꯗꯤ ꯀꯩꯅꯣ ꯂꯩꯍꯧꯔꯤꯕ ꯊꯥꯔꯇꯤꯟ ꯂꯩꯍꯧꯔꯤꯕ ꯊꯥꯔꯇꯤꯟꯗꯣ ꯑꯩꯉꯣꯟꯗ ꯀꯣꯜ ꯇꯔꯥꯃꯨꯛ ꯑꯃ ꯇꯧꯔꯕ ꯅꯣꯏ ꯅꯕꯥꯏꯗ ꯀꯣꯜ ꯑꯍꯨꯝꯃꯨꯛ ꯑꯃ ꯇꯧꯔꯕꯅ ꯅꯪ
ꯅꯪꯒꯤꯗꯤ ꯑꯣꯖꯥ ꯅꯪꯒꯤꯗꯤ ꯅꯪꯒꯗꯤ ꯁꯥꯟꯅꯔꯤ
ꯑꯅꯦ ꯅꯉꯣꯟꯗ ꯇꯧꯔꯛꯄꯒ ꯈꯔ ꯈꯜꯂꯨꯔꯦꯅ ꯑꯩꯅ ꯅꯪꯉꯣꯟꯗ ꯑꯩ ꯑꯩꯗꯤ ꯍꯥꯟꯅꯅꯦ ꯑꯩ ꯍꯥꯟꯅ ꯍꯥꯏꯔꯒꯦꯕꯀꯣ
ꯎꯝ
ꯏꯍꯥꯟ ꯍꯥꯟꯕꯗ ꯀꯩꯅꯣꯗ ꯏꯅꯥꯎꯄꯥꯗ ꯇꯧꯔꯑꯦ ꯑꯃ ꯑꯩꯉꯣꯟꯗ ꯀꯣꯜ ꯃꯥꯒꯤ ꯔꯤꯖꯦꯛ ꯃꯉꯣꯟꯗ ꯇꯧꯕꯗ ꯑꯍꯥꯟꯕꯗ ꯔꯤꯖꯦꯛ ꯑꯃ ꯆꯠꯈ꯭ꯔꯦꯀꯣ ꯑꯗꯨꯒ ꯃꯉꯣꯟꯗ ꯀꯣꯜ ꯑꯍꯨꯝ ꯑꯃ ꯇꯧꯈ꯭ꯔꯦꯀꯣ ꯑꯗꯨꯒ ꯑꯩꯈꯣꯏꯕꯥꯗ ꯑꯃ ꯇꯧꯔꯦꯀꯣ ꯃꯉꯥ ꯁꯨꯔꯕ
ꯎꯝ
ꯀꯨꯟ ꯃꯉꯥ ꯁꯨꯔꯦꯀꯣ ꯑꯗꯨꯒ ꯀꯩꯅꯣꯗ ꯑꯃ
ꯀꯩꯅ ꯀꯩ
ꯀꯔꯤ
ꯍꯈꯣꯏ ꯕꯥꯗ ꯇꯧꯕ ꯑꯩꯕꯨ ꯀ ꯀꯔꯤ ꯁꯥꯟꯅꯅꯤꯒꯦ ꯑꯩꯅ ꯀꯣꯜ ꯇꯧꯔꯦ ꯑꯗꯣ ꯑꯗꯨꯝ ꯄꯩꯁꯥꯅ ꯁꯥꯟꯅꯩ ꯈꯪꯗꯦ ꯑꯗꯨ ꯁꯥꯟꯅꯔꯦ ꯑꯗꯨ ꯃꯇꯨꯡꯗ ꯀꯩꯅꯣꯗ ꯀꯣꯜ ꯉꯁꯥꯏ ꯑꯃ ꯑꯅꯤ ꯃꯉꯥ ꯁꯨꯔꯛꯑꯦ ꯑꯗꯨꯒ ꯅꯨꯡꯒꯥꯏꯒꯤ ꯍꯦꯔꯣꯗꯨꯗ ꯀꯨꯟ ꯃꯔꯤ ꯑꯃ ꯇꯧꯔꯑꯦ ꯃꯗꯨꯗꯤ ꯃꯥꯄꯜ ꯁꯨꯔꯕ ꯖ
ꯂꯩꯆꯔꯒꯤ ꯑꯝꯁꯤꯅꯅꯨꯡꯕꯕꯨꯛ ꯥꯏ ꯂꯩꯛ ꯈꯔ
ꯃꯥꯄꯜ ꯃꯥꯄꯜ ꯑꯗꯨꯒ ꯑꯗꯨꯗꯤ ꯀꯌꯥ ꯁꯨꯔꯦ ꯃꯥꯄꯜ ꯑꯗꯨꯒ ꯀꯩꯅꯣꯗ ꯀꯣꯜ ꯑꯅꯤ ꯑꯃ ꯇꯧꯔꯦ ꯇꯔꯥꯃꯊꯣꯏ ꯅꯪꯉꯣꯟꯗ ꯀꯣꯜ ꯃꯥꯄꯜꯅꯦ ꯇꯧꯔꯤꯁꯦ ꯑꯩꯅ ꯅ ꯅꯪꯅ ꯔꯤꯖꯦꯛ ꯆꯠꯄ ꯌꯥꯝꯃꯟꯕꯩ ꯇꯧꯕꯅꯦ ꯅ ꯑꯩ ꯀꯩꯅꯣꯉꯣꯟꯗ ꯀꯣꯜꯖꯦ ꯐꯣꯟ ꯇꯔꯥ ꯃꯥꯄꯜ ꯑꯗꯨꯃꯥꯏꯅꯅꯦ ꯑꯗꯨꯅꯦ ꯅꯉꯣꯟꯗ ꯁꯤ ꯌꯥꯝ ꯈꯦꯠꯅꯕ ꯅꯠꯇꯦ ꯄꯙꯀꯅꯥ ꯑꯩꯁꯦ ꯃꯤꯅꯤꯠ ꯃꯉꯥ ꯑꯃ ꯉꯥꯏꯈꯤꯗꯣꯏꯅꯦꯕꯀꯣ ꯅꯪꯒꯤ ꯇꯧꯔꯒ ꯑꯗꯨꯗ ꯑꯩꯅ ꯇꯧꯔꯤꯁꯦ ꯌꯥꯔꯛꯇꯗꯤ ꯅꯪ ꯅꯨꯡꯉꯥꯏꯅꯤ ꯑꯁꯥꯔ ꯍꯣꯞꯇꯕꯤꯗꯥꯏ ꯇꯧꯅꯤꯡꯈꯤꯕꯅ ꯇꯨꯞꯅꯤꯡ ꯉꯝꯅꯤ ꯍꯥꯏꯔꯗꯤ ꯏꯁꯤꯡ ꯊꯛ ꯊꯛ ꯊꯔ ꯈꯥ ꯉꯝꯅꯤ ꯍꯥꯏꯔꯗꯤ ꯇꯨꯅꯤꯡ ꯀꯨꯞ ꯀꯞꯁꯤꯟ ꯉꯝꯅꯤ ꯑꯩꯣꯏꯗꯤ ꯅꯪꯒꯤ ꯉꯉꯥꯥꯡ ꯌꯨꯛ ꯌꯨꯗꯨꯗ ꯊꯣꯛꯎꯅꯤꯅ ꯑꯃꯨꯛ ꯇꯨꯅꯤꯡꯕ ꯐꯔꯕ ꯁꯤꯅ ꯑꯁ ꯕꯣꯜꯁꯤ ꯌꯦꯡꯗꯣꯏꯕ ꯐꯣꯔ ꯄꯩꯁꯥꯁꯤ ꯂꯣꯏꯈꯤꯕ ꯇꯧꯔꯤꯒꯦ
ꯁꯅꯦꯇꯔꯨ ꯁꯨꯔꯦ ꯍꯧꯖꯤ ꯀ ꯍ ꯃꯥ
ꯃꯤ ꯇꯔꯨꯛ ꯁꯨꯔꯦ ꯃꯟ ꯃꯔꯤ ꯈꯦ ꯃꯟ ꯃꯔꯤ
ꯑ
ꯉꯥꯏꯌꯨ ꯉꯥꯏꯌꯣ ꯋꯥꯟ ꯇꯨ ꯊ꯭ꯔꯤ ꯐꯣꯔ ꯐꯥꯏꯚ ꯇꯉꯌꯣ
ꯁꯤ ꯀꯨꯜ ꯊ ꯂꯑ
ꯀꯣꯜ ꯇꯧ ꯌꯥꯗ꯭ꯔꯒꯅ ꯍꯣꯔꯦꯟ ꯑꯩꯅ ꯍꯥꯏꯕ ꯇꯥꯟꯖꯥꯗꯨꯗ ꯍꯧꯗꯣꯔꯛꯑꯣ ꯑꯗꯨꯒ ꯅꯪ ꯏꯔꯨꯖ ꯂꯨꯔꯒ ꯇꯧꯕ ꯂꯩꯕꯩ ꯐꯨꯠꯕꯣꯜ ꯍꯧꯗ꯭ꯔꯤꯉꯩꯗ ꯃꯤꯡ ꯑꯗꯨꯋꯥꯏꯗ ꯁꯥꯟꯅ ꯌꯥꯅꯤ ꯃꯤꯀꯣꯜ ꯑꯃ ꯀꯔꯦ ꯅꯪ ꯕꯣꯜꯗꯤ ꯉꯝꯗ ꯅꯅꯨꯡ ꯄꯨꯡ ꯕꯥꯔꯣꯗ ꯕꯣꯜ ꯄꯨꯡ ꯕꯥꯔꯣ ꯃꯈꯥꯏꯗꯣꯔꯝꯒꯅꯤ ꯏꯃꯨꯡ ꯕꯥꯔꯣꯗ ꯏꯔꯨꯖꯕꯗ ꯃꯤꯅꯤꯠ ꯀꯤꯣꯃꯨꯛ ꯆꯪꯒꯗ꯭ꯔꯥ ꯄꯨꯡꯈꯥꯏ ꯑꯃ ꯆꯪꯒꯗ꯭ꯔꯥ ꯆꯥꯏ ꯆꯥꯔꯥ ꯊꯣꯛꯇꯣꯏꯔꯝꯒꯅꯤꯅꯦ ꯑꯗꯨꯝ ꯌꯥꯔꯦ ꯑꯗꯨ ꯇꯧꯔ ꯑꯗꯨꯝ ꯅꯪ ꯇꯩꯊꯣꯛꯏꯉꯩ ꯈꯣꯠꯇꯣꯛꯏꯉꯩꯗꯨꯗ ꯅꯪ ꯇꯩꯊꯣꯛꯏꯉꯩ ꯈꯨꯠꯇꯣꯛꯏꯉꯩꯗꯨꯗ ꯑꯗꯨꯝ ꯇꯧꯔꯨꯕ ꯌꯥꯔꯦ ꯅꯪ ꯩꯅ ꯕꯣꯜ ꯌꯦꯡꯒꯦ ꯍꯥꯏ ꯇꯥꯔꯗꯤ ꯑꯩ ꯍꯧꯗꯣꯔꯛꯑꯣ ꯐꯣꯟ ꯇꯧꯔꯛꯑꯣ ꯑꯗꯨꯒ ꯀꯣꯜ ꯑꯃ ꯋꯥꯔꯤ ꯁꯥꯟꯅ ꯌꯥꯔꯦ ꯀꯩꯅꯣ ꯅꯪ ꯑꯦꯂꯥꯔꯝ ꯊꯝꯒꯦ ꯍꯥꯏꯕ ꯀꯩꯅꯣꯔ ꯏꯔꯨꯖꯅꯤ ꯍꯥꯏꯔꯕꯃꯤ ꯑꯗꯨꯝ ꯌꯥꯔꯗꯤ ꯑꯦꯂꯥꯔꯝ ꯊꯝꯃꯒꯦꯕ ꯀꯩꯅꯣ ꯇꯧꯔꯣ ꯁꯤ ꯅꯪꯒꯤꯗꯨꯗꯤ ꯀꯩꯅꯣ ꯇꯤꯟ ꯀꯥꯡ ꯈꯣꯡꯕ ꯃꯈꯠ ꯌꯥꯝ ꯇꯥꯔꯛꯍꯦ ꯍꯜꯂꯣ ꯍꯜꯂꯣ ꯈꯗꯕꯨ ꯍꯜꯂꯣ ꯇꯨꯝꯕꯨ ꯇꯨꯝ ꯂꯕ ꯀꯩ ꯇꯧꯔꯤꯛꯅꯤ ꯁꯤꯕꯣ ꯑꯥꯏ
ꯑꯗꯨ ꯑꯣ ꯃꯐꯝ ꯇꯔꯨ
ꯇꯃꯤꯅꯕꯩꯕꯉ
ꯂꯣꯏꯒꯤ ꯏꯁꯇꯦꯝ ꯇꯣꯛꯈ꯭ꯔꯕ ꯑꯗꯨꯃꯥꯏꯅ ꯇꯧ ꯎ ꯥ ꯑꯣꯏꯣꯏꯗ
ꯒꯦꯝ ꯄ꯭ꯂꯦ ꯑꯃꯗꯕꯁꯨ ꯁꯥꯟꯅꯖꯒꯗꯕꯗꯨ ꯌꯦꯡꯉꯣꯗꯅ ꯭ꯔꯦ
ꯎꯝ ꯍ
ꯍꯥꯏꯖꯕꯅꯤ ꯀꯣꯜ ꯇꯧꯕ ꯌꯥꯗꯦꯗ ꯃꯤꯅꯤ ꯌꯥꯝ ꯀꯨꯏ ꯀꯨꯏꯅ ꯆꯪꯕꯅꯦ ꯃꯤ ꯅ ꯅꯪꯃꯤꯅꯤ ꯇꯔꯥ ꯇꯔꯥ ꯄꯥꯕꯗꯣ ꯌꯥꯗꯕꯅꯤ ꯃꯤ ꯀꯣꯜ ꯃꯉꯥ ꯄꯨꯡ ꯑꯃꯒ ꯑꯗꯨꯝ ꯄꯨꯡ ꯑꯃ ꯑꯗꯨꯝ ꯆꯪꯒꯗꯕꯅꯤ ꯀꯣꯜ ꯃꯉꯥ ꯇꯧꯕ ꯍꯥꯏꯁꯦ ꯃꯤ ꯇꯔꯥ ꯇꯔꯥ ꯃꯤ ꯌꯥꯡꯈꯩ ꯃꯈꯩꯗ ꯀꯩꯁꯨ ꯂꯣꯏ ꯌꯥꯗꯕꯅꯦꯕ ꯉꯥꯏꯔꯣ ꯉꯥꯏꯔꯣ ꯍꯥꯏꯈꯤꯗꯤꯗ ꯁꯤ ꯇꯟꯗ ꯇꯟꯅ ꯃꯤꯅꯤꯠ ꯇꯔꯥ ꯑꯃ ꯐꯥꯗꯣꯔꯦ ꯀꯣꯜ ꯃꯔꯤꯈꯛ ꯉꯥꯏꯔꯦ ꯇꯜꯂꯁꯨ ꯇꯟꯅ ꯂꯣꯏꯁꯤꯟꯈꯤꯗꯣꯔꯦ ꯗꯥꯎ ꯌꯥꯕ ꯍꯥꯏꯒꯗ꯭ꯔꯥ ꯌꯥꯗꯕ ꯍꯥꯏꯒꯗ꯭ꯔꯥꯆꯟꯅ ꯃꯆꯤꯟ ꯆꯤ ꯂꯥꯎꯅ ꯃꯤꯅꯤꯠ ꯑꯅꯤꯈꯛꯇꯪ ꯉꯥꯏꯁꯤꯜꯂꯛꯑꯦ
ꯑꯩ ꯀꯩꯅꯣꯅꯣ ꯑꯃꯗꯣꯔꯣꯏꯅꯤ ꯍꯥꯏꯔ
ꯍꯣꯏ ꯅꯪ ꯊꯥꯔꯠ ꯄꯥꯔꯇꯤ ꯃꯤ ꯋꯥꯔꯤ ꯁꯥꯟꯅꯕ ꯀꯩꯅꯣ ꯃꯈꯣꯟ ꯌꯥꯝ ꯇꯥꯏꯗ
ꯁꯥꯠꯇ꯭ꯔꯣ
ꯍꯜꯂꯣ
ꯇꯥꯏ ꯇꯥꯏ ꯇꯥꯎꯑꯣ
ꯃꯤ ꯃꯈꯣꯟ ꯌꯥꯝ ꯇꯥꯕꯗꯧꯅ ꯇꯧꯋꯤꯗꯅ ꯅꯪꯅ ꯄꯥꯏ ꯇꯨ ꯀꯩꯅꯣ ꯇꯧꯔꯒ ꯋꯥꯔꯤꯁꯤꯅ ꯑꯃꯨꯛ ꯍꯣꯏꯅ ꯌꯥꯝ ꯇꯥꯏꯗ
ꯋꯥꯅ ꯇꯥꯔꯦ
ꯃꯤꯅꯤꯠ ꯑꯃꯈꯛ ꯉꯥꯏꯔꯦ
ꯎꯝ ꯋꯥꯏ ꯋꯥ ꯇ
ꯇꯨꯝꯃꯨꯔꯣ ꯌꯥꯔꯦ ꯉꯁꯤꯒꯤꯗꯤ ꯏꯕꯨꯡꯉꯣ ꯇꯨꯝꯃꯨꯔꯣ ꯇꯨꯝꯃꯨꯔꯣ ꯑꯁꯤꯒꯤꯗꯤ ꯇꯨꯝꯕ꯭ꯔꯣ ꯑꯩ ꯅꯨꯡꯉꯥꯏꯜꯗ ꯑꯃꯨꯛ ꯇꯧꯔꯁꯤ
ꯋꯥꯔꯒ ꯇꯖꯥ ꯑꯁꯤꯗ ꯑꯃꯣꯏꯅ ꯋꯥꯍꯜꯂꯅꯤ ꯏꯃꯨꯡ ꯅꯪꯅ ꯑꯩꯕꯨꯃ ꯑꯩꯕꯨ ꯀꯃꯃꯜꯗꯝꯁꯤꯒꯦ
ꯍꯣꯏ ꯅꯪꯅ ꯇꯧꯁꯤꯦ ꯍꯥꯏꯔꯗꯤ ꯍꯣꯏ ꯅꯪꯅ ꯇꯧꯁꯤ ꯍꯥꯏꯔꯗꯤ ꯕꯣꯜ ꯍꯧꯗ꯭ꯔꯤꯉꯩꯗ ꯄꯨꯡ ꯕꯥꯔꯣ ꯑꯗꯨꯋꯥꯏꯗ ꯇꯧꯔꯛꯑꯣ ꯐꯣꯟ
ꯑ
ꯇꯥꯔꯔꯕꯣ
ꯇꯥꯏ ꯇꯥꯏ
ꯑꯗꯨꯋꯥꯏꯗ ꯇꯧꯔꯛꯑꯣ ꯑꯗꯨꯒ ꯕꯣꯜ ꯍꯥꯞ ꯃꯅꯨꯡꯗ ꯑꯃ ꯇꯧꯔꯒꯦꯗ ꯇꯧꯔꯛꯑꯣ ꯑꯗꯨ ꯆꯞ ꯆꯥꯔꯅꯤ ꯑꯗꯨꯗꯤ ꯕꯣꯜ ꯍꯧꯔꯝꯗꯥꯏ ꯕꯣꯜ ꯍꯧꯗ꯭ꯔꯤꯉꯩꯗ ꯄꯨꯡ ꯕꯥꯔꯣ ꯑꯗꯨꯋꯥꯏꯗ ꯑꯃ ꯇꯧꯔꯛꯑꯣꯅ ꯏꯔꯨꯖꯜꯂꯣꯏꯕꯒ ꯑꯗꯨ ꯂꯣꯏꯕꯒ ꯍꯥꯞ ꯇꯥꯏꯃꯤꯡꯗꯣ
ꯎꯝ
ꯑꯗꯨꯋꯥꯏ ꯇꯝ ꯑꯃꯃꯒ ꯇꯧꯔꯨ ꯍꯥꯏꯕ ꯍꯥꯞ ꯊꯥꯕ ꯇꯥꯏꯃꯤꯡꯗꯨꯗ
ꯑꯩꯕꯣꯜ ꯀꯁꯨ ꯅꯣ ꯃꯥꯗ ꯅꯤꯡꯕ ꯍꯦꯟꯜꯂꯦ ꯑꯗꯨ ꯇꯨꯡꯒꯤꯗꯧ ꯃꯥꯜꯂꯦ ꯣꯜꯗꯤ ꯊꯝꯃꯣꯏꯔꯦꯠꯁꯨ ꯌꯧꯔꯦ ꯑꯩ ꯍꯧꯖꯤꯛ ꯇꯧꯛꯄ ꯌꯥꯕ꯭ꯔꯅꯦ ꯇꯧꯛꯄ ꯌꯥꯕ꯭ꯔꯦ
ꯑꯩ ꯊꯝꯃꯦ ꯊꯝꯃꯦ ꯑꯗꯨ ꯇꯨꯝꯅꯤꯡꯉꯗꯤ ꯇꯨꯝꯊꯣꯛ ꯌꯥꯔꯦ ꯍꯌꯦꯡ ꯇꯧꯔꯗꯤ ꯑꯁꯃꯤꯠ ꯍꯌꯦꯡ ꯍꯌꯦꯡ
ꯍꯣꯏ ꯍꯣꯏ ꯍꯣꯏ ꯀꯣꯜ ꯑꯃꯨꯛ ꯑꯃꯨꯛꯇꯪ ꯇꯧꯛꯀꯦ ꯌꯥꯕꯔꯤꯈꯩ ꯄꯨꯡꯅꯦ ꯇꯤꯉꯣꯟ ꯇꯧ ꯑꯨꯛꯇꯪ ꯇꯧꯀꯦ ꯑꯨꯛꯇꯪ ꯌꯥꯔ ꯑꯌꯦꯛ ꯑꯦꯇꯥꯏꯔꯦ ꯅꯎꯗꯎ ꯅꯪ ꯊꯝꯃꯣꯑꯣ ꯑꯩ ꯊꯝꯕ ꯌꯥꯔꯣꯏ